ꯇꯕꯨ ꯑꯎ ꯇꯥꯌꯦ
ꯑꯩꯗꯤ ꯅꯪ ꯇꯥꯗꯕ꯭ꯔꯥ ꯈꯜꯂꯤꯅꯤ
ꯑꯥ
ꯀꯩꯗꯧꯔꯤꯅꯣ
ꯐꯝꯃꯥ ꯂꯩꯌꯦ
ꯑꯁ ꯅꯨꯡꯉꯥꯏꯔꯦꯍꯦ ꯐꯝꯃꯒ ꯂꯩꯕꯗꯤ
ꯑꯥꯎ ꯇꯨꯝꯃꯟꯕꯁꯦ ꯋꯥꯌꯦꯕ ꯑꯗꯨꯒꯤ
ꯑꯁ ꯍꯥꯝ ꯋꯥꯔꯥ ꯃꯥꯂꯦꯀꯣ ꯋꯥ ꯉꯥꯡꯕꯁꯨ ꯌꯥꯝ ꯉꯝꯗꯕꯤꯗ ꯉꯥꯡꯔꯒ ꯂꯩꯔꯦꯀꯣ
ꯇ꯭ꯥꯔꯗꯤ ꯑꯩ ꯑꯋꯥꯕꯕꯁꯦ ꯂꯣꯏ ꯃꯥꯡꯉꯦ
ꯑꯁ ꯋꯥꯔꯤꯁꯤꯗꯤ ꯌꯥꯝ ꯅꯨꯡꯉꯥꯏ ꯅꯨꯡꯗꯥꯡꯒꯤ ꯋꯥꯔꯤꯁꯦ ꯌꯥꯝ ꯅꯨꯡꯉꯥꯏꯕꯅꯤꯅꯦ
ꯑꯗꯨꯅꯦ ꯐꯌꯥꯔ ꯒꯥꯏꯗꯤ ꯑꯥꯎ ꯆꯥꯔꯦꯗ ꯉꯥꯁꯥꯏꯅ
ꯉꯜꯂꯦꯍꯦ
ꯄꯨꯡ ꯃꯉꯥ ꯑꯗꯨꯋꯥꯏꯗꯩ ꯆꯥꯔꯦ
ꯀꯔꯤ ꯃꯊꯦꯜꯅꯣ
ꯉꯁ
ꯍꯥꯥ ꯇꯥꯕ꯭ꯔꯣ ꯇꯥꯗꯕ꯭ꯔꯣ
ꯇꯥꯌꯦ
ꯑꯁ ꯑꯩꯗꯤ ꯇꯥꯗ꯭ꯔꯥꯕꯤꯗ ꯊꯝꯈ꯭ꯔꯥꯕ ꯈꯜꯂꯤꯅꯦ ꯇꯥꯕ꯭ꯔꯣ ꯂꯥꯎꯔꯁꯨ ꯇꯥꯗꯕ
ꯀꯅꯥ ꯅꯪ ꯅꯪꯕꯨ ꯀꯅꯥꯅ ꯊꯥꯗꯣꯛꯑꯒ ꯆꯠꯇꯣꯏꯅꯣ ꯑꯩ
ꯑꯁ ꯅꯪ ꯅꯣꯏꯅ ꯅꯨꯡꯁꯤꯕꯁꯦ ꯌꯥꯝ ꯅꯨꯡꯁꯤꯔ ꯃꯥꯜꯂꯦ ꯕ
ꯅꯣꯏꯅ ꯅꯠꯇꯦ ꯏꯊꯟꯗꯅꯦ ꯏꯊꯟꯗꯅꯅꯦ
ꯑꯦ ꯑꯗꯨ ꯑꯣꯏꯔꯝꯃꯗꯤ ꯌꯥꯝ ꯐꯩꯌꯦꯅꯦ ꯆꯥꯛ ꯏꯟꯁꯥꯡꯗꯤ ꯀꯔꯤ ꯍꯥꯏꯕ
ꯀꯅꯥꯝ ꯅꯠ ꯀꯅꯥꯝ ꯒꯤ ꯅꯠꯇꯦꯕ ꯅꯪꯁꯦ ꯑꯩꯒꯤ
ꯑꯥꯏ ꯏꯁ ꯑꯗꯨꯏ ꯑ ꯁꯤꯒꯤ ꯋꯥꯔꯤꯁꯤꯗꯤ ꯑꯩ ꯉꯁꯤ ꯌꯥꯝ ꯇꯨꯝꯕ ꯅꯨꯡꯉꯥꯏꯗꯧ ꯃꯥꯜꯂꯦꯀꯣ
ꯑꯥꯏ ꯏꯍꯍꯤ ꯗꯨꯅꯦ
ꯑꯁꯦꯡꯕꯅꯤꯅꯦ
ꯍꯨꯏꯅꯦ
ꯏꯁ ꯑꯩ ꯋꯥꯈꯜꯗ ꯅꯪ ꯈꯜꯂꯒ ꯂꯩꯔ ꯇꯨꯝꯕ ꯌꯥꯗꯕꯤꯗꯀꯣ ꯊꯥ ꯌꯦꯡꯉꯒ ꯂꯩꯅꯤꯀꯣ ꯑꯣꯑꯣ
ꯑꯥꯏꯁ ꯑꯩꯕꯥꯎ ꯗꯗꯧꯃ ꯐꯥꯔ ꯇꯥꯏꯌꯦ
ꯑꯗꯨꯅꯦ ꯅꯪꯕꯨ ꯈꯜꯂꯒ ꯊꯥ ꯌꯦꯡꯉꯒ ꯀꯩꯅꯣ ꯏꯁꯩ ꯨꯒꯨꯝꯕ ꯏꯕ ꯉꯝꯒꯗꯧ ꯃꯥꯂꯦ ꯀꯧ ꯋꯥꯔꯤꯔꯦ
ꯑꯥꯏ ꯌꯥꯗꯧ ꯃꯥꯅꯤꯗꯥ
ꯑꯗꯨꯅꯦ
ꯑꯗꯣ ꯋꯥꯔꯤꯗꯤ ꯅꯨꯡꯉꯥꯏ ꯎꯝ
ꯋꯥꯔꯤꯗꯤ ꯅꯨꯡꯉꯥꯏ ꯀꯔꯤ ꯍꯥꯏꯅꯤꯡꯕ꯭ꯔꯥ
ꯀꯔꯤꯗꯤ ꯅꯨꯡꯉꯥꯏꯔꯤꯗꯣ ꯇꯥꯛꯇꯤ ꯆꯥꯥꯔꯕꯣ
ꯑꯩꯈꯣꯏ ꯏꯟꯁꯥꯡꯗꯣ ꯉꯁꯤ ꯑꯣꯛ ꯊꯣꯡꯉꯦ ꯑꯗꯨꯒ ꯆꯝꯐꯨꯠ ꯀꯟꯅ ꯐꯨꯠꯂꯤ ꯆꯥꯗ꯭ꯔꯤꯌꯦꯗ ꯉꯜꯂꯤꯌꯦꯗ ꯑꯩꯈꯣꯏꯗꯤ
ꯑꯣ ꯅꯪꯅ ꯊꯣꯡꯕ꯭ꯔꯣ
ꯍꯣꯏ ꯑꯩꯅ ꯊꯣꯡꯉꯤꯅꯦ ꯆꯥꯅꯤꯡꯕ꯭ꯔꯣ
ꯑꯩꯏꯁ ꯅꯅꯥ ꯊꯣꯡꯕꯗꯤ ꯆꯥꯅꯤꯡꯉꯦ ꯉꯥꯏ ꯂꯩꯔꯕꯅꯤ
ꯀꯩꯅꯣ ꯇꯧꯔꯛꯑꯣꯔꯥ ꯇꯤꯐꯤꯟꯗ ꯊꯝꯃꯒ ꯊꯤꯜꯂꯛꯑꯣꯔꯣ
ꯑꯁ
ꯍꯥꯥ
ꯏꯀꯥꯏ ꯔꯦꯗ
ꯁꯤꯍꯜꯂꯛꯀꯤꯅꯦ ꯅꯪ ꯄꯥꯝꯃꯗꯤ ꯀꯔꯤꯔꯣ
ꯑꯦ ꯊꯤꯟꯍꯟꯂꯛꯀꯦ ꯍꯥꯏꯕ ꯊꯤꯂꯛꯀꯦ ꯅꯠꯇꯕ
ꯍꯣꯏ ꯑꯩ ꯌꯥꯎꯔꯒ ꯀꯩꯅꯣ ꯃꯤ ꯑꯃ ꯊꯧꯕꯗ ꯒꯥꯔꯤ ꯊꯧꯕꯗꯕ ꯃꯤ ꯑꯃ ꯌꯥꯎꯔꯑꯗꯤ ꯌꯥꯗꯦꯅ
ꯑꯣ ꯅꯪꯒꯔꯤ ꯊꯧ ꯍꯩꯗꯦ
ꯑꯥ ꯒꯥꯔꯤ ꯃꯆꯥꯗꯤ ꯊꯧꯕ ꯍꯩꯌ ꯑꯗꯣ ꯅꯨꯡꯗꯥꯡꯅꯤꯅ ꯏꯁꯥꯗ ꯀꯩꯅꯣ ꯇꯧꯋꯦꯅ
ꯑꯣ ꯑꯣ ꯃꯤ ꯐꯠꯇꯕꯁꯤꯡꯅꯀꯣ
ꯍꯣꯏ ꯅꯪ ꯑꯩꯉꯣꯟꯗ ꯐꯠꯇꯕꯁꯤꯡꯅ ꯐꯥꯈ꯭ꯔꯗꯤ ꯅꯪ ꯋꯥꯔꯒ ꯂꯩꯒꯗꯧꯕꯗꯣ ꯑꯩ ꯈꯜꯂꯒ ꯅꯨꯡꯉꯥꯏꯠ ꯇꯦꯅꯦ
ꯑꯗꯣꯅꯦ ꯑꯁ ꯏꯃꯥꯅꯦ ꯑꯁ ꯅꯪꯁꯦ ꯐꯖꯅ ꯈꯟꯕꯤꯌꯦ ꯑꯩꯒꯤꯗꯃꯛꯇ
ꯍꯣꯏ ꯑꯩ ꯅꯪꯒꯤꯗꯃꯛ ꯈꯟꯕꯒꯤ ꯏꯁꯩꯐꯥꯎ ꯑꯅꯤ ꯑꯍꯨꯝ ꯏꯕ ꯂꯣꯏꯔꯕꯅꯦꯀꯣ ꯊꯥ ꯌꯦꯡꯕꯧ ꯑꯃꯨꯛ ꯀꯔꯤ ꯑꯃꯨ ꯌꯦꯡ
ꯂꯍꯦ
ꯑꯁꯦꯡꯕꯅꯦ ꯑꯗꯨꯏꯅꯦ ꯋꯥꯈꯜ ꯅꯨꯡꯥꯏꯅ ꯇꯨꯝꯃꯣ
ꯑꯗꯨ ꯋꯥꯔꯒ ꯂꯩꯕ ꯑꯋꯥꯕꯅꯤ ꯑꯋꯥꯕꯁꯤꯡ ꯂꯣꯏ ꯀꯣꯛꯑꯕ ꯅꯪꯒ ꯋꯥꯔꯤ ꯁꯥꯟꯅꯔꯒꯦ
ꯅꯪ ꯅꯪ ꯑꯗꯨꯒꯤ ꯋꯥꯍꯩꯗꯨꯅꯤꯅꯦ ꯑꯩꯅ ꯉꯥꯎꯔꯤꯁꯦ ꯅꯉꯣꯟꯗ
ꯑꯏ ꯑ
ꯅꯪ ꯂꯉꯕꯣ ꯃꯥꯅꯦꯒꯣ
ꯄꯨꯨꯡꯉꯥ ꯄꯨꯉꯥ ꯑꯣꯏꯔꯗꯤ
ꯈꯜꯂꯦꯕ
ꯑꯗꯨ ꯅꯈꯣꯟ ꯇꯥꯗ꯭ꯔꯗꯤ ꯇꯨꯝ ꯌꯥꯗꯦ
ꯍꯣꯔꯦꯟꯗꯤ ꯀꯩꯅꯣ ꯇꯧꯔꯛꯀꯦ ꯀꯩꯅꯣ ꯇꯧꯔꯒ ꯑꯩ ꯑꯩ ꯏꯁꯩ ꯁꯛꯔꯛꯀꯦ ꯑꯗꯨꯒ ꯊꯥꯔꯛꯀꯦ
ꯍꯣꯏ ꯌꯥꯅꯦ
ꯊꯩꯗꯣ ꯇꯥꯔ ꯇꯨꯝꯃꯣ
ꯑꯥꯎ ꯑ ꯇꯨꯝꯅꯤ
ꯍꯣꯏ ꯑꯗꯨꯅꯦ ꯑ ꯅꯪ ꯀꯩꯅꯣ ꯇꯧꯋꯗ ꯑ ꯑꯩꯒꯤ ꯏꯁꯩꯗꯣ ꯆꯠꯄ ꯈꯣꯠꯄ ꯂꯣꯏ ꯇꯥꯔ ꯂꯩꯔꯣꯀꯣ
ꯎꯝ
ꯅꯣꯏꯒꯤ ꯁꯥꯗ꯭ꯔꯣ
ꯁꯥꯏꯗ ꯐꯔꯦ ꯂꯧꯊꯣꯛꯑ ꯐꯝꯃꯤꯅꯤ ꯀꯉꯣ
ꯎ ꯑꯁ ꯑꯩꯈꯣꯏ ꯂꯩꯕ ꯁꯥꯞꯇꯣ ꯁꯥꯃꯟꯕꯗꯒꯤ ꯂꯩꯕ ꯉꯝꯗ꯭ꯔꯦꯔ ꯀꯩꯅꯣ
ꯑꯣ ꯁꯃꯥꯟ ꯈꯗ꯭ꯔꯦ ꯁꯃꯥꯟ ꯃ ꯒꯤ ꯂꯩꯕ ꯉꯝꯗ꯭ꯔꯦ ꯎꯝ
ꯌꯥꯝ ꯁꯥꯏꯌꯦꯦ ꯁꯤꯗꯗꯤ
ꯏꯪꯍꯟꯅꯤꯡꯉꯥꯏ ꯂꯩꯇ꯭ꯔꯣ
ꯏꯪꯍꯟꯅꯤꯡꯉꯥꯏꯗꯤ ꯀꯔꯤꯛꯅꯥꯁꯨ ꯂꯩꯇꯅꯦ ꯅꯪꯒꯤ ꯈꯣꯟꯖꯦꯜ ꯇꯥꯔꯒ ꯈꯔ ꯏꯪꯕ꯭ꯔꯥ ꯍꯥꯏꯅ ꯏꯉꯤꯅꯤꯅꯦ ꯁꯤ
ꯑꯩ ꯇꯃꯣ ꯌꯦ ꯇꯤ ꯇꯤꯤꯡ ꯆꯉꯤ
ꯍꯣꯏ ꯅꯗꯪ ꯇꯤꯡ ꯇꯤꯡ ꯆꯣꯅꯔꯛꯀꯅꯤ
ꯑ
ꯆꯒ ꯐꯥꯒꯤ ꯇꯧꯕꯅꯤꯗ ꯀꯩꯗꯧꯔꯤꯅꯣ ꯇꯨꯝꯃꯒ ꯂꯩꯕ꯭ꯔꯥ ꯀꯩꯗꯧꯕ꯭ꯔꯥ
ꯅꯪ ꯋꯥꯈ ꯈꯜ ꯂꯩꯏꯌꯦ
ꯑꯁ ꯅꯪꯗꯤ ꯍꯥꯏꯕ ꯈꯨꯗꯤꯡ ꯈꯜꯂꯒ ꯂꯩ ꯈꯜꯂꯒ ꯂꯩ ꯍꯥꯏꯗꯤ ꯍꯣꯡꯗꯤꯁꯨꯣꯡ ꯑꯗꯨꯃꯥꯏꯅ ꯇꯧꯋꯦ ꯑꯗꯨꯃꯥꯏꯅ ꯇꯧꯋꯦꯕ ꯍꯥꯏꯗꯤ
ꯑꯁ ꯐꯣꯡꯗꯣ ꯐꯣꯡꯣꯡꯗꯣꯅꯤ ꯃꯤ ꯐꯖꯅ ꯁꯦꯝꯃꯤꯅꯦ ꯐꯣꯡꯗꯣꯛꯅꯤꯅ ꯑꯦ
ꯐꯣꯡꯗꯣꯛꯄ ꯉꯝꯗꯕ ꯅꯨꯡꯁꯤꯕꯗꯨꯔꯣ ꯅꯪꯒꯤꯁꯨ
ꯔꯦꯛ ꯄꯥꯝꯃꯦ ꯗꯥꯔꯦꯛ ꯇꯧꯔꯗꯤ ꯌꯥꯔꯔꯣꯏꯕꯀꯣ
ꯑꯥ
ꯑꯗꯨꯅ ꯇꯥꯞ ꯇꯥꯞꯅꯀꯣ ꯌꯦꯡꯉ ꯌꯦꯡꯒꯦ ꯃꯥꯒꯤ ꯃꯑꯣꯡ ꯅꯪꯒꯤ ꯃꯑꯣꯡꯗꯣ ꯌꯦꯡꯉꯦ ꯂ ꯇꯥꯛ ꯈꯥꯏꯒꯗꯅꯦ
ꯌꯥꯝ ꯅꯨꯡꯉꯥꯏꯕ ꯋꯥꯔꯤꯅꯤꯀꯣ ꯅꯪꯉꯁꯦ
ꯎꯝ ꯎ
ꯐꯨꯠꯂꯒ ꯂꯩꯔꯤꯅꯦ ꯑꯩꯁꯦ ꯂꯦꯞꯄꯤꯅꯦ ꯈꯥꯃꯦꯟ ꯑꯈꯥꯎꯕꯗ ꯅꯪ ꯆꯥꯕ꯭ꯔꯣ
ꯆꯥ ꯑꯗꯨꯗꯦ
ꯀꯩꯒꯤꯅꯣ ꯁꯧꯒꯔꯤꯗꯤ ꯆꯥꯕ꯭ꯔꯣ ꯑꯩꯗꯤ ꯈ꯭ꯋꯥꯏꯗꯒꯤ ꯄꯥꯝꯕꯁꯦ ꯁꯧꯒ꯭ꯔꯤ ꯌꯦꯟꯁꯥꯡꯅꯦ
ꯑꯣ ꯑꯁ ꯃꯅꯔꯦ ꯏꯕꯥꯅꯤ ꯂꯩꯃꯤꯟꯅꯕ ꯌꯥꯔꯅꯤ
ꯑꯣ ꯍꯦ ꯋꯥꯥꯏ ꯍꯣꯏ ꯍꯌꯦꯡꯋꯥꯏ ꯀꯩꯅꯣ ꯇꯧꯔꯤꯁꯦ ꯁꯧꯒ꯭ꯔꯤ ꯐꯥꯝ ꯑꯆꯧꯕ ꯇꯧꯔꯒ ꯁꯔꯥ ꯂꯩꯁꯦ
ꯍ ꯎꯝꯥꯏ ꯇꯥꯎ ꯒꯅꯤ
ꯑ
ꯅꯊꯟꯗ ꯂꯩꯕ꯭ꯔꯣ
ꯏꯆꯦꯒ ꯂꯩꯌꯦꯗ ꯏꯆꯦꯗꯣ ꯀꯩꯅꯣ ꯊꯕꯛ ꯆꯠꯂꯒ ꯍꯜꯂꯛꯑꯒ ꯋꯥꯏ ꯍꯥꯏꯅ ꯄꯣꯊꯥꯔ ꯂꯩ ꯑ ꯑꯩꯅ ꯆꯝꯐꯨꯠ ꯇꯧꯔ ꯂꯩꯕꯀꯣ ꯁꯄꯠ ꯆꯦꯝꯕ ꯑꯗꯨꯒꯤ ꯆꯝꯐꯨꯠ ꯁꯦꯝꯕ ꯂꯣꯏꯔꯒ ꯃꯣꯔꯣꯛ ꯃꯦꯠꯂꯅꯤ ꯃꯣꯔꯣꯛ ꯃꯦꯠꯄ ꯂꯣꯏꯔꯒ ꯃꯥꯕꯨ ꯍꯧꯗꯣꯛꯑꯒ ꯆꯥꯛ ꯆꯥꯔꯅꯤ ꯆꯥꯕ ꯂꯣꯏꯔꯒ ꯐꯨꯠꯕꯣꯜꯀ ꯌꯦꯡꯉꯣꯏꯗ꯭ꯔꯣ ꯐꯨꯠꯕꯣꯜꯁꯦ ꯌꯦꯡꯗꯣꯏꯅꯦ ꯑꯩꯈꯣꯏꯗꯤ
ꯌꯦꯡꯗꯣꯏꯅꯤ ꯀꯩꯅꯣ ꯅꯣꯏ ꯅꯪ ꯅꯟꯗꯛ ꯂ ꯀꯞ ꯐꯨꯠꯕꯣꯜ ꯌꯦꯡꯉꯁꯦ ꯀꯅꯥ ꯀꯟꯇ꯭ꯔꯤ ꯁꯞꯄꯣꯔꯠ ꯇꯧꯒꯦ
ꯑꯩꯗꯤ ꯑꯁ ꯑꯩꯅ ꯁꯞꯄꯣꯔꯠ ꯇꯧꯕꯗꯣ ꯉꯔꯥꯡꯗꯣ ꯂꯩꯍꯧꯔꯦꯕ ꯑꯁ ꯑꯩꯍꯡ ꯉꯔꯥꯡ ꯏꯆꯦ ꯏꯆꯦꯁꯨ ꯑꯗꯨꯗ ꯁꯄ ꯁꯄꯣꯔꯠ ꯇꯧꯕꯅꯦꯕꯀꯣ ꯑꯩꯁꯨ ꯁꯞꯄꯣꯔꯠ ꯇꯧꯕ ꯑꯁ ꯂꯣꯏꯔꯝꯗꯥꯏꯗ ꯒꯣ ꯆꯟꯈꯤꯕꯗꯣ ꯀꯌꯥꯃꯨꯛ ꯅꯨꯡꯉꯥꯏꯇꯕ꯭ꯔꯥ ꯑꯩ ꯏꯆꯦꯒ ꯑꯩꯈꯣꯏꯅꯤꯗꯣ ꯐꯝꯃꯒ ꯀꯞꯄꯤꯅꯦ ꯈꯪꯕ꯭ꯔꯥ ꯅꯨꯡꯉꯥꯏꯃꯣꯟ ꯅꯨꯡꯉꯥꯏꯃꯣꯟ
ꯑꯗꯨꯅꯤ
ꯑꯁ ꯑꯩꯈꯣꯏꯅꯤ ꯍꯥꯏꯕꯗꯤ ꯃꯣꯏꯅ ꯎ ꯁꯥꯟꯅꯕ ꯁꯤꯡꯅ ꯋꯥꯈꯜ ꯌꯥꯝ ꯁꯣꯛꯑꯒ ꯂꯩꯕꯗꯣ ꯑꯩꯗꯤ ꯃꯣꯏꯒꯤ ꯀꯩꯅꯣꯁꯤꯡꯁꯦ ꯑꯩꯈꯣꯏꯒꯤ ꯈꯨꯟꯒꯤ ꯇꯞꯇ ꯈꯟꯕꯅꯦꯅ ꯍꯥꯏꯗꯤ ꯍꯥꯏꯕꯗꯤ ꯑꯩꯅ ꯌꯥꯝꯅ ꯑꯩꯈꯣꯏꯒꯤ ꯑꯩꯈꯣꯏꯒ ꯑꯩꯈꯣꯏꯒꯤ ꯖꯥꯠꯀ ꯁꯛꯁꯨ ꯈꯔ ꯃꯥꯟꯅꯗ꯭ꯔꯥ
ꯑꯣ ꯃꯥꯅꯦ ꯃꯥꯅꯦ ꯎꯝ
ꯈꯔ ꯌꯥꯝꯅ ꯂꯨꯝꯅ ꯈꯟꯕꯀꯣ ꯑꯗꯨꯒꯤ ꯑꯁ ꯉꯝꯗ꯭ꯔꯗꯤꯦ ꯄ ꯎꯆ ꯆꯩꯒꯅ ꯂꯔ ꯀꯞꯄꯁꯤꯗ ꯎꯥꯏ ꯂꯩꯇꯦ ꯍꯦ ꯌꯦꯁ ꯉꯁꯤ ꯉꯁꯥꯏꯗꯣ ꯑ ꯌꯥꯅꯗ ꯑꯩꯈꯣꯏꯅꯤ ꯑꯣꯛꯁꯥ ꯂꯧꯁꯤ ꯂꯩꯁꯦ ꯍꯥꯏꯅ ꯕꯖꯥꯔ ꯊꯣꯛꯑꯦꯕ ꯀꯩꯊꯦꯜ ꯊꯣꯛꯑꯒ ꯂꯩꯕ ꯅꯦ ꯑꯁ ꯑꯩꯅ ꯑꯁꯤ ꯊꯣꯛꯄꯁꯦ ꯀꯩꯅꯣ ꯖꯄꯥꯟ ꯑꯗꯣ ꯉꯝꯗꯕꯗꯣ ꯑꯁ ꯑꯗꯨ ꯅꯤꯡꯁꯤꯡꯉ ꯂꯝꯕꯤ ꯆꯠꯄ ꯉꯝꯗꯦ ꯍꯥꯏꯕꯤꯕ ꯍꯥꯏꯩꯅ
ꯑꯥ
ꯉꯝꯗꯕ ꯈꯣꯏꯔ ꯈꯜꯂꯒ ꯆꯠꯄ ꯉꯝꯗꯕ ꯋꯥꯅꯤꯅ ꯅꯨꯡꯁꯤꯃꯟꯗꯅ
ꯐꯖ ꯀꯔꯝꯅꯗꯤ
ꯍꯣꯏ ꯅꯪꯗꯤ ꯀꯔꯤꯅ ꯍꯦꯟꯅ ꯄꯥꯝꯕ꯭ꯔꯣ
ꯉꯔꯥꯡ ꯉꯝꯕ ꯇꯤꯝꯗ
ꯑꯁ ꯑꯩ ꯉꯔꯥꯡ ꯉꯝꯕ ꯇꯤꯝꯗꯤ ꯁꯥꯎꯅꯤꯡꯉꯦ ꯑꯩꯗꯤ ꯌꯥꯝ ꯍꯥꯏꯅꯗꯦꯕꯣ ꯅꯪ ꯀꯔꯤ ꯊꯕꯛ
ꯑ ꯑꯒꯦ ꯄꯕꯥ ꯑꯁꯄ
ꯀꯔꯤꯒꯤ ꯁꯞꯄꯣꯔꯠ ꯇꯧꯕ꯭ꯔꯣ ꯄꯥꯝꯗꯦ ꯍꯥꯏꯗꯤ ꯀꯔꯤ ꯀꯔꯤꯗ ꯀꯩꯅꯣ ꯇꯧꯕ꯭ꯔꯣ
ꯍꯧꯖꯤꯈ꯭ꯔꯣ ꯅꯠꯇ꯭ꯔꯒꯣ ꯑꯩꯥꯏ
ꯉꯔꯥꯡꯒꯤꯗꯣ ꯉꯔꯥꯡꯒꯤꯗꯣ ꯍꯥꯏꯕꯅꯦ
ꯃ
ꯅꯪꯅ ꯁꯞꯄꯣꯔꯠ ꯇꯧꯕꯗꯣ ꯒ꯭ꯌꯥꯟ ꯇꯥꯗꯕ꯭ꯔꯣ ꯉ ꯉꯝꯕꯒꯤ ꯍꯥꯥ ꯀꯩꯅꯣ ꯅꯪꯉꯣꯟꯗ ꯀꯩꯅꯣ ꯅꯨꯡꯉꯥꯏꯇꯕ꯭ꯔꯣ ꯀꯩꯗꯧꯔꯤꯅꯣ ꯅꯪꯕꯣ ꯅꯪꯒꯤ ꯈꯣꯟꯖꯦꯜ ꯐꯖꯅ ꯇꯥꯗ꯭ꯔꯦ
ꯇꯥꯔꯔꯕꯣ
ꯇꯥꯛꯑꯦ ꯀꯩꯗꯧꯕꯔꯥ ꯂꯩꯕ꯭ꯔꯣ ꯐꯨꯔꯛꯀꯅꯤꯒꯣ
ꯑꯩ ꯀꯤꯌꯦ ꯑ ꯅ ꯅꯋꯥꯗ ꯐꯔꯣꯏ ꯍꯥꯏꯔꯣ
ꯑꯁ ꯏꯋꯥ ꯑꯣꯏꯔꯁꯨ ꯁꯥꯎꯅꯤꯡꯉꯗꯤꯦ ꯐꯨ ꯇꯥꯕꯅꯤꯅꯦ
ꯑꯁ ꯀꯩꯅꯦ
ꯏ ꯋꯥꯅꯤ ꯍꯥꯏꯔ꯭ꯔꯗꯤ ꯐꯨꯅꯤꯡꯉꯅꯤ ꯐꯨꯔꯛꯀꯅꯤ
ꯑꯩꯁ ꯀꯥꯏꯗ ꯐꯨꯅꯗꯣꯏꯅꯣ ꯐꯃꯨꯡꯗ
ꯋꯥꯊꯤ ꯋꯥꯔꯦꯝ ꯇꯧꯅ ꯅꯝꯃꯥꯏ ꯀꯤꯟ ꯊꯤꯜꯂꯛꯀꯅꯤꯗ ꯀꯔꯤ ꯀꯔꯤ ꯃꯊꯦꯜ ꯇꯧꯔꯒꯦ ꯅꯪꯣꯏ ꯁꯤꯗꯤ ꯑꯣ ꯌꯥꯝ ꯐꯥꯎꯋꯤꯅ ꯑꯩꯈꯣꯏꯅ ꯉꯁꯤ
ꯑꯣ ꯍꯥꯎꯔ ꯑꯣ ꯑꯣ
ꯃꯁꯤꯒꯤ ꯑꯣꯛꯇꯤ ꯍꯥꯎꯒꯗꯧ ꯃꯥꯜꯂꯦ
ꯑꯣ ꯐꯖꯅ ꯆꯥꯗꯧ ꯃꯥꯜꯂꯤ ꯅ ꯑꯣ
ꯆꯥꯕꯗ ꯑꯩꯈꯣꯏ ꯊꯥ ꯑꯃ ꯍꯦꯜꯂꯦꯕ ꯑꯁꯤ ꯆꯥꯗꯕꯗꯣ ꯑꯣꯛꯁꯥꯗꯣꯒꯣ ꯁꯟꯒꯨꯝꯕꯗꯤ ꯑꯗꯨꯝ ꯆꯥꯔꯁꯨ ꯑꯣꯛꯇꯣ ꯆꯥꯗꯕ ꯀꯨꯏꯔꯦ ꯑꯗꯨꯒꯤ ꯑꯁ ꯉꯁꯤꯗꯤ ꯑꯣꯛꯁꯥ ꯆꯥꯈ꯭ꯔꯁꯦ ꯍꯥꯏꯅ ꯑꯣꯛꯁꯥ ꯑꯣꯏꯅ ꯂꯩꯔꯦ ꯑꯗꯨ ꯇꯪꯈꯥꯏꯈꯛ ꯂꯩꯕꯅꯦ ꯑꯗ ꯏꯆꯦ ꯍꯨꯏꯅꯤ ꯈꯛ ꯂꯩꯕꯒꯤ ꯌꯥꯝꯅ ꯂꯩꯔꯁꯨ ꯆꯥꯕ ꯉꯝꯗꯦꯅ ꯑꯗꯨꯒꯤ ꯌꯥꯝ ꯂꯩꯁꯨ ꯂꯩꯇꯦ
ꯅꯪ ꯅꯈꯣꯟꯁꯦ ꯇꯥꯔꯒ ꯅꯪ ꯐꯖꯅ ꯆꯥꯗꯧ ꯃꯥꯂꯦ
ꯑꯁ ꯇꯂꯦ ꯅꯪꯁꯨ ꯀꯔꯤ
ꯑꯦ ꯀꯩꯗꯧ ꯆꯥꯕ ꯍꯥꯏꯕꯗꯤ ꯃꯤ ꯑꯣꯏꯕ ꯍꯥꯏꯗꯤ ꯆꯥꯒꯗꯕꯅꯤ
ꯑꯗꯨ ꯑꯣꯏꯔꯁꯨ ꯌꯥꯝ ꯆꯥꯒꯗꯧꯕ ꯃꯥꯜꯂꯦ ꯍꯧꯖꯤ ꯅꯍꯥꯟ ꯅꯨꯡꯉꯥꯏꯕꯤꯔꯣ
ꯅꯪ ꯅꯈꯣꯟꯁꯦ ꯇꯥꯔꯒ ꯅꯪꯁꯦ ꯅꯣꯏ ꯇꯛꯧ ꯇꯧꯗꯧ ꯃꯥꯜꯂꯦ
ꯍꯪꯗ꯭ꯔꯦꯗ ꯅꯪ ꯍꯦꯃꯟ ꯅꯒꯦꯌꯥꯜꯃ ꯇꯄꯣꯇꯤꯔ
ꯆꯨꯝꯗ꯭ꯔꯣ ꯍꯥꯏꯁꯦ
ꯣꯏ ꯅꯣꯏꯗ ꯀꯪꯉꯦ ꯑꯩꯈꯣꯏꯗꯤ
ꯀꯪꯉꯦ ꯌꯥꯝ ꯀꯪꯉꯦ
ꯑꯣ
ꯐꯥꯒꯤ ꯇꯧꯕꯅꯤꯗ ꯍꯣꯏ ꯅꯣꯏꯌꯦ
ꯇꯜꯂꯦꯒ ꯅꯪꯖꯨ ꯍꯩꯃꯜꯗꯦ
ꯈꯥꯡꯉꯦꯗ ꯑꯗꯨ
ꯈꯪꯉꯤꯅ ꯑꯗꯨꯝ ꯀꯥꯏꯅ ꯀꯃꯥꯏꯅ ꯅꯣꯏꯕꯅ ꯀꯃꯥꯏ ꯉꯥꯡꯕ꯭ꯔꯣ
ꯗꯤ ꯌꯥꯝ ꯃꯤꯅ ꯄꯥꯝꯕꯅꯤ
ꯈꯪꯗꯦ ꯑꯁ ꯑꯩꯈꯣꯏꯗꯤ ꯑꯩꯈꯣꯏꯗꯤ ꯅꯣꯏ ꯅꯤꯡꯗꯦꯗ ꯈꯪꯉꯒ ꯈꯔ ꯂꯩꯅꯤꯡꯉ
ꯑꯣ ꯀꯥꯡꯃꯥꯏꯦꯁꯨꯠ ꯐꯠ ꯇꯕꯅꯤ
ꯪ ꯑꯗꯨ ꯍꯣꯏ ꯑꯗꯨꯃꯥꯏꯅ ꯑꯣꯏꯔꯁꯨ ꯍꯥꯏꯗꯤ ꯀꯪꯉꯗꯤ ꯍꯛꯆꯥꯡꯁꯨ ꯂꯨꯝꯗ꯭ꯔꯦꯅ
ꯎꯝ
ꯑꯗꯨ ꯂꯨꯝꯗꯕꯒꯤ ꯋꯥꯈꯜꯗ ꯑꯗꯨꯝ ꯅꯨꯡꯉꯥꯏꯔꯦ ꯂꯨꯝꯗ꯭ꯔꯕꯅꯤꯅ ꯑꯁ ꯍꯧꯖꯤꯛꯇꯤ ꯊꯥꯏꯅ ꯑꯩꯅ ꯍꯥꯏ ꯁ꯭ꯀꯨꯜ ꯀꯥꯔꯤꯉꯩꯗꯤ ꯑꯗꯨꯝ ꯀꯪꯉꯝꯃꯦꯕꯀꯣ
ꯑꯥ
ꯈꯪꯗꯦ ꯀꯃꯥꯏꯅ ꯇꯧꯔ ꯅꯣꯏꯔꯛꯄꯅꯣ ꯍꯥꯏꯕꯗꯤ ꯈꯪꯗꯦꯕ
ꯆꯥ ꯆꯥ ꯇꯨꯝ ꯂꯩꯔꯝꯃꯅꯤ ꯑꯗꯨꯒꯤ
ꯑꯁ ꯈꯪꯗꯦ ꯆꯥꯔ ꯇꯨꯝꯕꯒꯤꯦꯔꯥ ꯅꯠꯇ꯭ꯔꯒ ꯃꯥꯏꯅ ꯇꯧꯕꯒꯦꯔꯥ ꯈꯪꯗꯦ ꯅꯣꯏꯗꯤ ꯅꯣꯏ ꯈꯜꯂꯦ ꯑꯗꯨꯝ ꯎ ꯂꯩꯁꯥꯕꯤ ꯃꯄꯨꯡ ꯐꯥꯔꯛꯑꯗꯤ ꯅꯣꯏꯗꯤ ꯅꯣꯏꯕ ꯃꯥꯜꯂꯦ ꯃꯤꯁ
ꯌꯥ
ꯍꯒ ꯇꯥꯏꯇ
ꯂꯩꯁꯥꯕꯤ ꯐꯥꯔ ꯍꯅꯦ
ꯐꯥꯔꯦ ꯅꯪꯗꯤ ꯑꯩ ꯀꯔꯤꯅꯤ ꯍꯥꯏꯅ ꯈꯜꯂꯤꯔꯣ ꯑꯩꯁꯦ ꯃꯈꯣꯡ ꯌꯥꯝ ꯊꯥꯕꯅꯤꯅꯦ
ꯆꯞ ꯆꯥꯔꯕ ꯐꯥꯕꯗ
ꯈꯪꯗꯦ ꯑꯗꯨꯕꯨꯗꯤ ꯑꯩꯁꯨ ꯃꯅꯥ ꯈꯪꯕ꯭ꯔꯣ
ꯑꯣꯝ
ꯍꯣꯏ ꯀꯩꯅꯣ ꯇꯧꯔꯤꯅꯦ ꯍꯧꯖꯤꯛ ꯉꯥꯔꯤ ꯂꯧꯔꯣ ꯂꯩꯕꯅꯦ ꯀꯩꯅꯣꯗ ꯍꯤꯇꯔꯗ ꯂꯧꯕꯒꯤꯀꯣ
ꯑ
ꯂꯧꯕ ꯌꯥꯝ ꯅꯨꯡꯉꯥꯏꯇꯕ ꯍꯥꯏ ꯇꯥꯔꯦ ꯍꯥꯏꯕꯗꯤ ꯀꯩꯅꯣ ꯂꯩꯇꯕꯒꯤ ꯌꯥꯝ ꯇꯥꯡꯉꯦꯕ ꯑꯩꯅ ꯂꯩꯐꯝꯗꯗꯤ ꯑꯗꯨ ꯂꯩꯕ ꯉꯝꯗꯕ
ꯉꯥꯔꯤꯗꯨ ꯂꯧꯔꯒ ꯆꯥꯗꯨ ꯐꯥꯎꯔꯅꯦ
ꯍ ꯍꯥꯎ ꯌꯥꯝ ꯍꯥꯎꯕꯗꯤ ꯑꯣꯏꯗ꯭ꯔꯁꯨ ꯀꯩꯅꯣ ꯇꯧꯕ ꯌꯥꯗꯕ ꯑꯗꯨꯒꯤ ꯑꯗꯨꯝ ꯎꯄꯥꯏ ꯂꯩꯇꯕ ꯍꯥꯏꯇꯥꯔꯦꯀꯣ ꯐꯔꯦ ꯑꯗꯨꯗꯤ ꯀꯔꯤ ꯇꯧꯔꯅꯤ ꯅꯠꯇ꯭ꯔꯥ
ꯅꯤ ꯃꯤꯑꯣꯏꯕ ꯍꯥꯏꯗꯤ ꯍꯥꯟꯅ ꯋꯥꯔꯒ ꯇꯨꯡꯗ ꯅꯅꯨꯡꯉꯥꯏꯗ ꯑꯃꯅꯤꯅꯤ
ꯑꯗꯨ ꯑꯣꯏꯕ꯭ꯔꯥ ꯀꯔꯤ ꯑꯣꯏꯕ꯭ꯔꯥꯗꯤ ꯈꯪꯗꯦ ꯑꯗꯨꯕꯨ ꯎꯄꯥꯏ ꯂꯩꯇꯕꯒꯤ ꯇꯧꯔꯤꯅꯦ ꯑꯩꯁꯦ
ꯑꯣ
ꯍꯥꯏꯗꯤ ꯑꯩꯈꯣꯏ ꯍꯥꯥ
ꯍꯥ ꯍꯥꯏꯔꯣꯍꯅ
ꯑꯩꯈꯣꯏꯁꯦ ꯀꯩꯅꯣꯝꯃ ꯂꯩꯒꯦ ꯍꯥꯏꯔꯒ ꯍꯧꯖꯤꯛꯀꯥꯟꯗꯤ ꯃꯃꯟꯗꯣ ꯌꯥꯝ ꯇꯥꯡꯈꯠꯂꯦꯕ ꯑꯗꯨ ꯈꯔ ꯍꯣꯡ ꯃꯩ ꯑꯣꯏꯅ ꯃꯩꯒꯤ ꯑꯣꯏꯅ ꯈꯔ ꯄꯩꯁꯥ ꯍꯣꯡꯉꯦꯕꯀꯣ ꯍꯣꯏ ꯊꯥ ꯑꯅꯤꯒꯨꯝꯕ ꯑꯣꯏꯔꯦꯕ ꯁꯤ ꯊꯣꯡꯂꯛꯏꯁꯦ ꯑꯗꯨꯅꯦꯗ
ꯅꯣꯏꯗꯤ ꯑꯗꯨꯝ ꯆꯥꯔꯕꯅꯤꯅ ꯍꯩꯅꯔꯃꯅꯤꯗ
ꯍꯣꯏ ꯑꯗꯨꯝ ꯍꯩꯅꯕ꯭ꯔꯥ ꯍꯩꯅꯗꯕ꯭ꯔꯥ ꯈꯪꯗꯦ ꯇꯧꯔꯤꯅꯦ ꯑꯩꯈꯣꯏꯁꯦ ꯒ꯭ꯌꯥꯟ ꯇꯥꯄꯣꯟꯇꯦ ꯒ꯭ꯌꯥꯟ ꯂꯥꯛꯄꯣꯟꯇꯦ
ꯄꯥꯅꯤꯡꯉꯥꯏ ꯇꯧꯒꯦ
ꯇꯥꯗꯦ ꯅꯪꯁꯨ ꯑꯗꯨꯝ ꯐꯨꯠꯕꯣꯜ ꯌꯦꯡꯅꯤꯡꯉꯥꯏ ꯉꯥꯏꯔꯒ ꯂꯩꯕ ꯑꯣꯏꯔꯝꯅꯤꯀꯣ
ꯑꯥꯎ
ꯑꯩꯈꯣꯏꯁꯨ ꯈꯔ ꯂꯩꯔꯗꯤ ꯌꯦꯡꯕ ꯍꯧꯔꯅꯤ ꯏꯆꯦꯈꯣꯏꯅꯤ ꯌꯦꯡꯕ ꯍꯧꯔꯅꯤ
ꯑꯥ
ꯐꯨꯠ ꯐꯨꯠꯕꯣꯜꯒꯨꯝꯕ ꯌꯦꯡꯕꯁꯨ ꯏꯃꯥꯟꯅꯕꯤ ꯅꯠꯇ꯭ꯔꯒ ꯏꯃꯥꯟꯅꯕꯒ ꯈꯔ ꯂꯩꯔꯗꯤ ꯌꯦꯡꯕ ꯅꯨꯡꯉꯥꯏ ꯏꯊꯟꯗꯗꯤꯗꯤ ꯇꯨꯝꯅꯤꯡꯉꯒ ꯌꯦꯡꯕ ꯌꯥꯗꯦ ꯍ
ꯎꯝ ꯑꯗꯨꯅꯦ ꯐꯨꯠꯕꯣꯜꯗꯤ ꯂꯥꯎꯑꯣ ꯂꯥꯛꯑꯣꯔꯣꯀꯣ ꯌꯦꯡꯒꯗꯕꯅꯦ
ꯑꯗꯨꯗꯤ ꯑꯩꯁꯨ ꯑꯗꯨꯃꯥꯏꯅ ꯇꯧꯋꯦ ꯑꯗꯨꯝ ꯋꯥꯈꯜ ꯅꯨꯡꯉꯥꯏꯅꯕ ꯑꯗꯨꯝ ꯂꯥꯎꯔꯒ ꯀꯩ ꯇꯧꯔ ꯌꯦꯡꯕꯗꯣꯀꯣ ꯑꯥ ꯃꯣꯔꯣꯛꯁꯦ ꯐꯖꯅ ꯃꯦꯠꯂꯒ ꯆꯥꯔꯒꯦ ꯆꯥꯅꯤꯡꯉꯥꯏ ꯂꯥꯛꯑꯣꯅꯦ
ꯑꯩ ꯂꯥꯏꯅꯦ ꯌꯧꯔꯅꯦ
ꯌꯧꯔꯛꯑꯣ ꯌꯧꯔꯛꯑꯣ ꯑꯩꯈꯣꯏ ꯑꯣꯛꯁꯥꯅꯦ ꯑꯗꯨꯒ ꯇꯥꯕ꯭ꯔꯣ
ꯇꯥꯏꯌꯦ
ꯑꯣꯛꯁꯥꯅꯦ ꯆꯝꯐꯨꯠꯅꯦ ꯑꯦꯁ ꯅꯪ ꯑꯩꯈꯣꯏꯒꯤ ꯌꯦꯟꯁꯥꯡ ꯉꯁꯤ ꯆꯥꯔꯗꯤ ꯅꯪ ꯀꯥꯎꯕ ꯉꯝꯃꯣꯏꯀꯣ
ꯏ
ꯌꯥꯝ ꯍꯥꯎꯕ ꯏꯟꯁꯥꯡꯅꯦ ꯑꯁꯦꯡꯕꯩꯅꯦ ꯑꯩꯅ ꯀꯩꯅꯣ ꯇꯧꯔꯧꯕ ꯑꯥ ꯑꯣꯛꯁꯥꯗꯨꯁꯨ ꯀꯣ ꯑ ꯀꯩꯅꯣꯅꯦꯕ ꯑꯗꯨꯝ ꯌꯥꯝꯅ ꯂꯣꯏꯕꯗꯣ ꯄꯤꯖꯕꯗꯣ ꯆꯤꯡꯒꯤꯒꯨꯝꯕꯒꯤ ꯄꯤꯖꯕ ꯑꯣꯛꯅꯦꯕ
ꯑꯣ
ꯑꯗꯨ ꯑꯣꯏꯔꯗꯤ ꯃꯍꯥꯎꯗꯨꯣ ꯂꯣꯏ ꯇꯣꯡꯉꯥꯜꯂꯦꯅ ꯑꯗꯨꯒꯤ ꯇꯨꯝꯕ ꯑꯣꯏꯔꯒ ꯑꯩꯅ ꯅꯪꯉꯣꯟꯗ ꯆꯥꯛ ꯀꯧꯕꯤꯁꯦ ꯅꯔꯥꯏꯕꯛ ꯌꯥꯝ ꯐꯔꯕꯅꯦ ꯀꯔꯤꯔꯣ ꯅꯪꯁꯨ
ꯑꯩ ꯏꯔꯥꯏ ꯑꯩ ꯂꯩꯕꯥꯛꯇ ꯊꯕꯥꯜ ꯁꯥꯂꯕꯅꯤ
ꯍꯣꯏ ꯊꯝꯕꯥꯜ ꯁꯥꯠꯂꯕꯅꯦ ꯅꯪꯗꯤ ꯀꯅꯥ ꯀꯅꯥ ꯐꯨꯠꯕꯣꯜ ꯌꯦꯡ ꯀꯩꯅꯣ
ꯏꯃꯥꯟꯅꯕꯁꯤꯡ ꯌꯥꯝꯃꯤꯗ ꯇꯔꯥ ꯇꯔꯥ ꯃꯨꯛ
ꯎ ꯑꯗꯨꯗꯤ ꯌꯦꯡꯕ ꯌꯥꯝ ꯅꯨꯡꯉꯥꯏꯒꯅꯤꯅꯦ
ꯇꯨꯝꯗꯗꯤꯗ ꯉꯥꯏꯂꯩ
ꯍꯣꯏ ꯏꯃꯥꯟꯅꯕꯤ ꯏꯃꯥꯟꯅꯕ ꯏꯃꯥꯟꯅꯕꯤꯒ ꯌꯦꯡꯉꯗꯤ ꯌꯥꯝ ꯅꯨꯡꯗꯤ ꯅꯨꯡꯗꯤ ꯅꯨꯡꯉꯥꯏꯖꯕꯅꯦꯗ
ꯑꯗꯨꯅꯦ ꯇꯨꯝꯅꯤꯡꯕꯁꯨ ꯇꯨꯝꯅꯤꯡꯉꯔꯣꯏ
ꯍꯣꯏ ꯍꯣꯏ ꯏꯆꯦ ꯑꯩꯈꯣꯏꯅꯤꯒ ꯌꯦꯡꯕꯐꯥꯎ ꯌꯥꯝ ꯅꯨꯡꯉꯥꯏꯌꯦꯕ ꯌꯦꯡꯕ ꯌꯥꯝ ꯅꯨꯡꯉꯥꯏꯌꯦꯕ
ꯑꯣ
ꯑꯩꯈꯣꯏꯅꯤꯈꯛ ꯌꯦꯡꯉꯦꯕ ꯑꯗꯨꯣ ꯐꯨꯠꯕꯣꯜꯒꯨꯝꯕ ꯌꯦꯡꯕꯗꯣ
ꯑꯣ
ꯑꯗꯨꯐꯥꯎ ꯑꯁ ꯑꯩꯈꯣꯏꯅ ꯌꯦꯡꯕ ꯆꯥꯡꯅꯦ ꯅꯪ ꯈꯪꯉꯣꯏ
ꯁꯨꯃꯥꯏ ꯌꯦꯡꯒꯦ
ꯑꯁ ꯃꯣꯔꯣꯛꯀꯤ ꯃꯅꯥꯝꯖꯤꯗꯤ ꯍꯔꯅꯤ ꯍꯦ
ꯎꯝ ꯍꯥꯎꯔꯅꯤ ꯍꯥꯎꯅꯤ ꯆꯥꯗ꯭ꯔꯤꯉꯩꯗ ꯂꯣꯏ ꯆꯥꯕꯤꯅꯤꯀꯣꯅꯪ
ꯅꯠꯇꯦ ꯃꯅꯝ ꯌꯥꯝ ꯅꯨꯡꯁꯤꯔꯛꯑꯦꯕ
ꯑꯣ
ꯈꯣꯏꯗꯤ ꯆꯥꯛꯁꯨ ꯆꯥꯗ꯭ꯔꯤꯝꯅꯤꯅ ꯍꯧꯖꯤꯛ ꯈꯔ ꯂꯩꯔꯗꯤ ꯆꯥꯔꯅꯦ ꯃꯣꯔꯣꯛ ꯃꯦꯠꯄ ꯂꯣꯏꯔꯒ
ꯑꯣ ꯅꯨꯡꯉꯥꯏꯅꯤꯅꯦ ꯐꯖꯟ ꯆꯥꯔꯗꯥ ꯕꯣꯜ ꯌꯦꯡꯗꯧ ꯃꯥꯟꯗ꯭ꯔꯦꯗ ꯇꯨꯝꯗꯧ ꯃꯥꯜꯂꯦ ꯅꯪꯒꯤꯁꯦ
ꯕꯣꯜ ꯌꯦꯡꯗꯕꯤ ꯀꯔꯤ ꯌꯦꯡꯒꯦꯔ ꯅꯪꯁꯨ ꯋꯥꯊꯤ ꯇꯧꯒꯅꯨ
ꯐꯖꯅ ꯆꯥꯛ ꯇꯨ ꯌꯥꯝ ꯐꯖꯅ ꯆꯥꯕꯤꯔꯗꯤ ꯇꯨꯝꯅꯤꯡ ꯃꯅꯦꯕ
ꯑ ꯑꯗꯨ ꯑꯣꯏ ꯑꯩꯈꯣꯏꯅ ꯄꯥꯝꯕꯒꯤ ꯀꯩꯅꯣ ꯌꯦꯡꯉꯗꯤ ꯌꯦꯡꯕꯗꯤ ꯑꯗꯨꯝ ꯅꯨꯡꯉꯥꯏꯗ
ꯍꯤꯟꯖꯥꯡ ꯍꯥꯎꯃꯟꯗꯅ ꯕꯣꯜ ꯌꯦꯡꯅꯥꯡꯉꯥꯏ ꯐꯧ ꯀꯥꯎꯅꯤꯀꯣ
ꯈꯪꯗꯦ ꯑꯗꯨ ꯑꯣꯏꯒꯦꯔꯥ ꯀꯃꯥꯏ ꯑꯣꯏꯒꯦꯔꯥ
ꯐꯖꯅ ꯆꯥꯎꯔꯤ
ꯍꯣꯏ ꯇꯦꯡꯀꯣꯠ ꯑꯅꯤ ꯑꯍꯨꯝꯗꯤ ꯆꯥꯔꯅꯤ
ꯑꯣ
ꯇꯦꯡꯀꯣꯠ ꯇꯦꯡꯀꯣꯠ ꯑꯃꯈꯛꯇꯤ ꯀꯣꯟꯅꯗꯦ
ꯑꯥꯏ ꯂꯣꯏꯔꯦꯅꯦ ꯅꯪꯒꯤꯁꯤꯗꯤ
ꯑꯗꯨꯅꯦ ꯌꯥ ꯌꯥꯝꯅ ꯆꯥꯗꯣꯏꯅꯦ ꯀꯔꯤ ꯈꯤꯇꯪ ꯆꯥꯕ ꯌꯥꯄꯣꯟꯇꯦ
ꯂꯦꯡꯕ ꯉꯝꯃꯣꯏꯀꯣ
ꯉꯝꯅꯤ ꯃꯍꯧꯁꯥ ꯆꯥꯔꯛꯈ꯭ꯔꯕꯅꯤ ꯀꯩꯁꯨ ꯇꯧꯗꯦ
ꯑꯁ ꯅꯪꯕꯨꯁꯦ ꯊꯥꯛꯄ ꯋꯥꯅꯤꯍꯦ
ꯍꯥꯥ
ꯅꯪ ꯅꯪꯕꯨꯁꯦ ꯊꯥꯛꯄ ꯌꯥꯝ ꯋꯥꯅꯤꯅ
ꯑꯗꯨ ꯊꯥꯛꯄ ꯋꯥꯗꯅꯤ ꯑꯗꯨꯒꯤ ꯏꯊꯟꯇ ꯑꯣꯏ ꯊꯥꯛꯆꯔꯤꯁꯤ ꯎꯗ꯭ꯔꯣ
ꯏꯁ ꯑꯩ ꯂꯩꯁꯤꯗꯤ ꯊꯥꯛꯄꯤꯅꯤ
ꯃꯤꯅ ꯊꯥꯛꯄ ꯋꯥꯗꯅꯤꯡꯉꯥꯏꯅꯤ ꯍꯥꯏꯅ ꯑꯩꯅ ꯊꯥꯛꯏꯅꯤ ꯏꯊꯟꯇ
ꯑꯣ ꯑꯗꯨꯅ ꯐꯩꯗ
ꯍꯣꯏ ꯑꯗꯨꯅ ꯌꯥꯝ ꯐꯔꯦ
ꯎꯝ
ꯃꯣꯔꯣꯛ ꯃꯦꯠ ꯆꯅꯝ ꯌꯥꯝ ꯍꯥꯞꯄꯗꯤ ꯍꯦꯟꯅ ꯍꯥꯎꯋꯦ